ꯑ ꯇꯥꯏꯕ
ꯑꯣ ꯇꯥꯝꯕ꯭ꯔꯣꯕꯥꯥꯏ
ꯇꯥꯔꯦ ꯇꯥꯔꯦ
ꯑꯣ ꯏꯇꯥꯎ ꯀꯩꯅꯣ ꯇꯧꯕ꯭ꯔꯣ ꯅꯨꯡꯉꯥꯏꯔꯤꯕ꯭ꯔꯣ ꯀꯃꯥꯏꯅ ꯇꯧꯔꯤꯒꯦ ꯏꯇꯥꯎꯕꯣ ꯑꯗꯨꯝ
ꯥꯏꯗ
ꯂꯥꯏ ꯌꯥꯝꯦꯟꯅ ꯅꯨꯡꯉꯥꯏꯇꯕꯁꯨ ꯅꯠꯇꯦ ꯑꯗꯨꯝ ꯐꯖꯅ ꯇꯥꯏꯔꯦ ꯍꯥꯏꯇꯥꯔꯦꯗꯣ ꯏꯇꯥꯎ ꯑꯗꯨ ꯀꯃꯥꯏ ꯇꯧꯒꯦ ꯅꯨꯡꯉꯥꯏꯔꯤꯕ ꯀꯃꯥꯏ ꯇꯧꯔꯤꯒꯦ ꯑꯦ
ꯍꯧꯖꯤꯛꯁꯦ ꯑ ꯑꯅꯥ ꯑꯌꯦꯛ ꯌꯥꯎꯇꯕꯅꯤꯅ ꯑꯗꯨꯝ ꯅꯨꯡꯉꯥꯏꯔꯤ ꯍꯦꯇꯥꯔꯦ ꯅꯨꯡꯉꯥꯏꯔ ꯁꯨꯃꯥꯏꯅ ꯑꯗꯨꯝ ꯍꯥꯏꯇꯥꯔꯦ ꯅꯨꯡꯉꯥꯏꯇꯦ ꯍꯥꯏꯕꯗꯤ ꯅꯨꯡꯉꯥꯏꯇ꯭ꯔꯦ
ꯍꯥꯎ ꯐꯩ ꯐꯩ ꯃꯥꯅꯦ ꯃꯥꯅꯦ
ꯑꯥ ꯚꯥꯏꯗꯤ ꯀꯃꯥꯏ ꯇꯧꯔꯤꯀꯣ ꯎꯅꯗꯕꯁꯨ ꯀꯨꯢꯔꯦ ꯑꯅꯥ ꯑꯌꯦꯛ ꯌꯥꯎꯗꯔꯕꯥ ꯅꯠꯇ꯭ꯔꯣ
ꯑꯥ ꯏꯇꯥꯎ ꯑꯗꯨꯅꯤ ꯑꯩꯁꯨ ꯍꯟꯗꯛꯁꯤ ꯏꯇꯥꯎ ꯅꯨꯡꯉꯥꯏ ꯇꯦ ꯍꯥꯏꯕꯁꯨ ꯅꯨꯡꯉꯥꯏꯇꯕꯅꯀꯣ ꯅꯨꯡꯉꯥꯏ ꯀꯤ ꯍꯥꯏ ꯁꯨꯃꯥꯏ ꯇꯧꯕꯅꯤ ꯑꯥ ꯏꯗꯥꯎꯗꯥꯕꯨꯗꯤ ꯍꯥꯏꯔꯒꯦ ꯍꯥꯏꯗꯤ ꯑꯩꯗꯨ ꯅꯍꯥꯟꯗꯒꯤ ꯑꯩꯈꯣꯏꯒꯤ ꯏꯅꯦ ꯑꯃ ꯂꯩꯕꯗꯣ ꯑꯩꯈꯣꯏꯒꯤ ꯏꯅꯦ ꯑꯗꯨ ꯀꯩꯅꯣ ꯇꯧꯕꯗꯨ ꯈꯣꯏꯒꯤ ꯂꯥꯏ ꯇꯤꯟ ꯅꯥꯍꯥꯟꯅ ꯑꯣꯛꯅꯗꯅ ꯁꯨꯃꯥꯏ ꯇꯧꯔꯒ ꯑꯥ ꯃꯇꯝ ꯈꯔ ꯍꯥꯏꯇꯥꯔꯦꯅꯦ ꯐꯅ ꯀꯨꯢ ꯌꯦꯅꯥꯎꯋꯥꯔꯛꯇꯩ ꯊꯥ ꯑꯃꯒꯤ ꯆꯥꯡ ꯍꯥꯏꯇꯥꯔꯦꯀꯣ ꯃꯥꯗꯣ ꯑ ꯏꯇꯥꯥꯎꯗꯁꯨ ꯑꯩꯅ ꯁꯤꯒꯤ ꯋꯥꯁꯤ ꯀꯣꯟꯅ ꯍꯥꯏꯔꯒꯦꯗ ꯍꯥꯏꯗ꯭ꯔꯕ ꯔꯁꯤꯕꯨꯗꯤ ꯍꯥꯏ ꯀꯩ ꯍꯥꯏꯗꯤ ꯑꯩꯁꯨ ꯑꯃꯨꯛ ꯀꯩꯅꯣ ꯇꯧꯗꯅ ꯑꯁ ꯂꯥꯏꯑꯣꯛꯅꯗ ꯇꯧꯗꯀꯣ ꯑꯗꯨ ꯀꯨꯏꯅ ꯊꯥꯃꯨꯛꯀꯤ ꯆꯥꯡ ꯍꯥꯏꯇꯥꯔꯦ ꯋꯥꯅꯔꯦꯅꯦ ꯃꯌꯥꯝꯁꯤꯇ ꯑꯗꯨ ꯑꯩꯈꯣꯏ ꯈꯨꯟꯒꯤ ꯃꯥꯏꯕ ꯑꯃ ꯀꯩꯅꯣ ꯇꯧꯔꯒ ꯎꯝ ꯐꯖꯅ ꯇꯥꯟꯅꯔꯒ ꯌꯦꯡꯊꯣꯛꯑꯦ ꯑꯗꯣ ꯍꯧꯖꯤꯛꯄꯨꯖꯤꯗꯤ ꯃꯥ ꯈꯣꯏ ꯍꯤꯗꯥꯛ ꯂꯥꯡꯊꯛ ꯑꯩꯈꯣꯏ ꯁꯦꯟ ꯍꯨꯟꯕ ꯍꯥꯏꯕ ꯀꯩꯅꯣ ꯇꯧꯕ ꯂꯩꯗꯅ ꯑꯗꯨꯃꯥꯏ ꯇꯧꯔꯒ ꯌꯦꯡꯉꯦꯕꯀꯣ ꯑꯗꯨꯕꯨ ꯈꯔ ꯐꯕꯗꯤ ꯐꯔꯦ ꯍꯥꯏꯇꯥꯔꯦ ꯑꯗꯨꯝ ꯐꯔꯅꯤ ꯍꯥꯏꯅꯁꯨ ꯍꯥꯏꯔꯦ ꯃꯥꯏꯕꯗꯨꯅꯁꯨ ꯇꯥꯎꯁꯤꯅꯤ ꯏꯇꯥꯎ ꯂꯥꯏ ꯇꯤꯟ ꯆꯉꯛ ꯊꯥ
ꯑꯁ
ꯑꯣꯏꯗꯕꯁꯨ ꯌꯥꯏ ꯒꯌꯥꯟ ꯇꯥꯗꯦꯇꯥ ꯍꯧꯖꯤꯛ ꯃꯇꯝꯁꯦ ꯎꯝ
ꯃꯤ ꯂꯩꯔꯤꯛ ꯂꯩꯁꯨ ꯍꯩꯕꯁꯤꯡꯅꯗꯤ ꯗꯨꯝꯕ ꯃꯔꯟꯗꯣ ꯀꯅꯥꯝꯇꯥ
ꯃꯥꯅꯤ ꯏꯇꯥꯎ ꯑꯅꯥ ꯑꯌꯦꯛ ꯀꯩꯅꯣ ꯂꯥꯏ ꯇꯤꯟꯁꯤꯗꯤ ꯑꯩꯈꯣꯏꯒꯤ ꯈꯤꯇꯪ ꯊꯥꯖ ꯊꯥꯖꯗꯕ ꯃꯤꯗ ꯊꯥꯖꯗꯕꯁꯨ ꯌꯥꯗꯕ ꯑꯩꯈꯣꯏ ꯌꯥꯝ ꯂꯥꯏꯊꯣꯛꯄꯁꯨ ꯌꯥꯗꯕ ꯍꯥꯏꯇꯥꯔꯦ ꯁꯨꯃꯥꯏꯅ ꯂꯩꯕ ꯍꯥꯏꯗꯤ ꯑꯗꯨꯃꯥꯏꯅ ꯊꯝꯒꯗꯕꯅꯦꯕ ꯂꯥꯏ ꯇꯤꯟꯁꯤ ꯐꯖꯅ ꯄꯨꯟꯊꯣꯛꯑ ꯃꯥꯒꯤ ꯃꯊꯧꯗꯣ ꯐꯖꯅ ꯇꯧꯍꯟꯈ꯭ꯔꯕ ꯑꯗꯨꯒ ꯑꯩꯈꯣꯏꯒꯤ ꯏꯁꯥꯗ ꯑꯃꯨꯛ ꯆꯪꯉꯛꯇꯅꯕ ꯍꯥꯏꯇꯥꯔꯦ ꯁꯨꯃꯥꯏ ꯂꯩꯌꯦꯕ ꯁꯤꯅ ꯈꯔ ꯐꯔꯦ ꯏꯇꯥꯎ ꯀꯩꯅꯣ ꯇꯧꯋꯤꯗꯅ ꯅꯨꯡꯉꯥꯏꯇꯦꯗꯅ ꯏꯇꯥꯎꯁꯤꯅꯤ ꯑꯗꯨ ꯏꯇꯥꯎꯕꯨ ꯀꯩꯅꯣ ꯎꯝ ꯏꯇꯥꯎ ꯇꯥꯕ꯭ꯔꯣ ꯀꯦꯟꯇꯥꯎ ꯈꯣꯟꯁꯤ ꯀꯩꯅꯣ ꯂꯣꯛ ꯊꯨꯡꯕ ꯃꯥꯜꯂꯤ ꯃꯈꯣꯟꯁꯤ
ꯇꯥꯔꯕꯣ ꯕꯥꯥꯏ
ꯇꯥꯏ ꯇꯥꯏꯌꯦ ꯇꯥꯏ ꯑꯣ ꯑꯩꯗꯤ
ꯑꯩꯈꯣꯏ ꯈꯣꯠꯇ ꯍꯥꯏꯇꯥꯔꯦ
ꯍꯧꯖꯤꯛꯁꯦ ꯑ ꯍꯔꯥꯎ ꯀꯨꯝꯍꯩ ꯃꯇꯝꯁꯦ ꯍꯥꯥꯏꯗꯤ ꯀꯃꯥꯏ ꯀꯃꯥꯏ ꯇꯧꯔꯤ ꯍꯥꯏꯗꯤ ꯌꯥꯎꯔ‌ꯣꯏꯗ꯭ꯔ ꯍꯔꯥꯎ ꯀꯨꯃꯤ ꯀ‌ꯣꯏꯕ ꯂꯥꯡꯕ ꯆꯠꯂ‌ꯣꯏ ꯗ ꯕꯔ
ꯃꯥꯅꯦ ꯃꯥꯅꯦ ꯍꯣꯏ ꯏꯇꯥꯎ ꯑꯗꯨꯅꯤ ꯏꯇꯥꯎꯗꯤ ꯑ ꯑꯃꯨꯛ ꯂꯩꯃꯤꯅꯤ ꯏꯇꯎꯁꯨ ꯈꯪꯉꯝꯃꯔꯣꯏ ꯑꯩꯈꯣꯏ ꯍꯔꯥꯎ ꯀꯨꯝꯍꯩꯁꯤ ꯍꯧꯖꯤꯛ ꯀꯩꯅꯣ ꯇꯧꯗꯣꯔꯦ ꯑꯩꯈꯣꯏ ꯂꯥꯏ ꯍꯔꯥꯎꯕꯁꯤ ꯑꯩꯈꯣꯏꯒꯤ ꯃꯊꯪ ꯍꯞ ꯇꯥ ꯍꯥꯏꯗꯨ ꯀꯟꯅ ꯍꯥꯏꯔꯤ ꯑꯗꯨ ꯃꯥꯅꯤ ꯍꯔꯥꯎꯒꯗꯕꯅꯤ ꯍꯥꯏꯗꯤ ꯆꯍꯤ ꯑꯃꯒꯤ ꯍꯥꯏꯇꯥꯔꯦ ꯃꯥꯒꯤ ꯂꯥꯏꯒꯤ ꯊꯧꯔꯝꯁꯤ ꯑꯗꯨꯝ ꯁꯣꯗꯅ ꯑꯩꯈꯣꯏꯒꯤ ꯇꯧꯕ ꯑꯗꯨꯃꯥꯏꯅ ꯇꯧꯅꯦꯅ ꯍꯥꯏꯔꯤ ꯏꯇꯥꯎ ꯑꯗꯨ ꯏꯇꯥꯎꯗꯤ ꯂꯥꯏ ꯍꯔꯥꯎꯕꯁꯤ ꯌꯦꯡꯗꯕꯁꯨ ꯀꯨꯏꯔꯝꯃꯅꯤ ꯍꯥꯏꯗꯤ ꯁꯤ ꯑꯩꯗꯁꯨ ꯂꯩꯇ ꯑꯗꯨꯝ ꯂꯝꯗ ꯑꯗꯨꯝ ꯂꯩꯒ꯭ꯔꯝꯅꯤ ꯏꯇꯎꯗꯤ ꯍꯌꯦꯡ ꯇꯥꯎꯅ ꯊꯣꯛꯂꯀꯥꯟꯗ ꯑꯃꯨꯛ ꯌꯦꯡꯕ ꯍꯥꯏꯗꯨꯅꯤ ꯈꯣꯏꯒꯤ
ꯎꯝ
ꯂꯥꯏ ꯍꯔꯥꯎ ꯕꯖꯤ ꯑꯩꯈꯣꯏꯒꯤ ꯒꯤ ꯑꯣꯏꯅ ꯑꯗꯨꯒꯨꯝꯕꯗꯨꯣ ꯁꯔꯨꯛ ꯌꯥꯕ
ꯎꯝ
ꯉꯂꯤꯗ ꯑꯗꯨꯅꯤ ꯑꯩꯈꯣꯏꯒꯤ ꯑꯩꯈꯣꯏꯒꯤ ꯂꯥꯏꯔꯣꯏ ꯅꯨꯃꯤꯠꯇ ꯏꯇꯥꯎ ꯍ‌ꯣꯏꯒꯤ ꯇꯥꯡꯈꯨꯜꯒ ꯁꯥꯕ ꯍꯥꯏꯗ ꯑꯃ ꯂꯩꯇ꯭ꯔꯣ ꯑꯩꯈꯣꯏ ꯀꯨꯝꯍꯩ ꯑꯃ ꯂꯩꯕꯗꯣ ꯏꯇꯥꯎ ꯍꯔꯥꯎꯕꯒꯤ ꯑꯗꯨꯁꯨ ꯌꯦꯕ ꯌꯥꯝ ꯅꯨ
ꯑꯣ
ꯅꯨꯡꯉꯥꯏꯇꯅ ꯂꯥꯛ ꯑꯗꯨꯁꯨ ꯏꯇꯥꯎ ꯌꯦꯡꯗꯕ ꯀꯨꯏꯔꯝꯃꯅꯦꯕ
ꯀꯥꯎ ꯕꯨ ꯀꯥꯎꯁꯤ ꯂꯛ ꯑꯦꯗ ꯚꯥꯏ
ꯎꯝ ꯍꯥꯎꯒꯤ ꯗ꯭ꯔꯦꯁ ꯀꯩꯅꯣ ꯇꯧꯔꯒ ꯁꯦꯠꯂꯒ ꯇꯧꯕꯗ ꯇꯥꯔꯒ ꯄꯥꯏꯔꯒ
ꯍꯥꯏꯗꯤ ꯏꯇꯥꯎ ꯍꯔꯥꯎꯉꯩꯁꯤ ꯑꯗꯨꯝ ꯑꯩꯈꯣꯏꯒꯤ ꯆꯍꯤ ꯑꯃꯒꯤ ꯑꯗꯨꯝ ꯌꯥꯝꯃꯤ ꯍꯥꯏ ꯇꯥꯏ ꯌꯥꯝꯃꯤꯗꯅꯀꯣ ꯏꯇꯥꯎ ꯑꯩꯈꯣꯏꯒꯤ ꯂꯩꯔꯤꯁꯤ ꯑꯩꯈꯣꯏꯒꯤ
ꯌꯥꯎꯆ‌ꯣ
ꯑꯩꯈꯣꯏ ꯍꯔꯥꯎ ꯀꯨꯝꯍꯩꯁꯤ ꯌꯥꯝꯃꯦꯕ ꯌꯥꯎꯁꯪ ꯂꯩꯔꯦ ꯑꯩꯈꯣꯏꯒꯤ ꯆꯩꯔꯥꯎꯕ ꯂꯩꯔꯦ ꯀꯣ ꯑꯣ ꯑꯗꯩ ꯂꯥꯏ ꯍꯔꯥꯎꯕ ꯂꯩꯔꯦ ꯑꯗꯒꯤ ꯆꯩꯔꯥꯎꯕꯗꯁꯨ ꯑꯩꯈꯣꯏꯒꯤ ꯆꯩꯔꯥꯎ ꯆꯤꯡ ꯀꯥꯕ ꯃꯌꯥꯝ ꯀꯥ
ꯄꯥꯅꯩꯗꯅ ꯏꯇꯥꯎ ꯑꯗꯒꯤ ꯑꯩꯈꯣꯏꯒꯤ ꯅꯤꯉꯣꯜ ꯆꯥꯛꯀꯧꯕ ꯑꯩꯈꯣꯏ ꯆꯍꯤ ꯑꯃꯨꯛꯀꯤ
ꯅꯤꯉꯣꯜꯁꯤꯡꯒꯤꯗ ꯆꯥꯎꯅꯀꯣ ꯑꯗꯒꯤ ꯃꯌꯥꯝꯡꯒꯤ ꯀꯨꯝꯍꯩꯁꯨ ꯑꯗꯨꯝ ꯌꯥꯎꯏꯤ ꯍꯥꯏꯇꯥꯔꯦ ꯗꯨꯒ꯭ꯔꯕꯆꯥꯒꯨꯝꯕ ꯑꯩꯈꯣꯏꯒꯤꯗꯤ ꯗꯤꯕꯥꯅꯤꯇꯥ ꯍꯥꯏꯇꯥꯔꯦꯅꯦ ꯀꯩꯗꯅ ꯇꯏ ꯇꯩ ꯌꯦ
ꯊꯥꯕꯗ ꯀꯃꯥꯏ ꯇꯧꯢ
ꯑꯣ ꯆꯨꯝꯃꯤꯠ ꯆꯨꯝꯃꯤꯠ ꯌꯥꯎꯁꯪꯒꯤ ꯊꯥꯕꯜꯁꯤ ꯇꯥꯎ ꯑꯩ ꯍꯟꯗꯛ ꯆꯠꯂꯦꯕꯀꯣ ꯑꯗꯨ ꯎꯝ ꯆꯠꯄꯗꯤ ꯊꯣꯢꯅ ꯂꯩꯔꯤꯉꯩꯗ ꯑꯩꯈꯣꯏ ꯃꯌꯥꯝ ꯃꯌꯥꯝ ꯆꯣꯡꯕꯗꯣꯏꯇꯥꯎ ꯑꯗꯨ ꯑꯗꯨꯃꯥꯏꯅꯗꯤ ꯅꯨꯡꯉꯥꯏꯇ꯭ꯔꯦ ꯍꯥꯏꯇꯥꯔꯦ ꯍꯟꯗꯛꯀꯤ ꯌꯥꯎꯁꯪꯁꯤꯗꯤ ꯍꯥꯏꯗꯤ ꯑꯩꯈꯣꯏꯗꯤ ꯍꯟꯗꯛꯀꯤ ꯑꯩꯈꯣꯏ ꯂꯩꯕꯥꯛꯀꯤ ꯂꯩꯕꯥꯛꯀꯤ ꯍꯧꯖꯤꯛ ꯇꯧꯔꯤꯕ ꯊꯕꯛ ꯃꯌꯥꯝꯁꯤꯁꯤꯅ ꯑꯁ ꯌꯥꯎꯁꯪ ꯀꯩꯀꯩꯁꯦ ꯑꯃꯨꯛꯣꯏ ꯑꯃꯨꯛ ꯊꯤꯡꯖꯤꯟ ꯈꯣꯠꯟꯕ ꯍꯥꯏꯇꯥꯔꯦ ꯈꯤꯇꯪ ꯄꯨꯔꯥ ꯀꯩꯅꯣ ꯇꯧꯕꯁꯨ ꯅꯠꯇꯕ ꯇꯧꯗ ꯌꯥꯗꯕ ꯈꯔ ꯇꯧꯔꯦ ꯑꯗꯨꯃꯥꯏꯅ ꯇꯧꯔꯦ ꯍꯟꯗꯛꯀꯤꯗꯤ ꯏꯇꯥꯎ ꯇꯥꯗꯣ
ꯅꯤꯠ
ꯋꯥꯊꯣꯛ ꯂꯩꯕꯅꯤꯅ ꯃꯌꯥꯝꯁꯨ ꯄꯨꯟꯅ ꯁꯔꯨꯛ ꯌꯥꯗꯕ ꯌꯥꯗꯦ ꯑꯗꯨꯗ ꯂꯥꯡ ꯍꯥꯢꯕꯁꯨ ꯌꯥꯗꯦꯗꯣ ꯆꯨꯝꯃꯦ ꯑꯗꯨꯁꯨ
ꯃꯥꯅꯦ ꯃꯥꯅꯦ ꯏꯇꯥꯎ ꯑꯗꯣ ꯏꯇꯥꯎ ꯍꯧꯖꯤꯛꯄꯨ ꯏꯇꯥꯎ ꯍꯧꯖꯤꯛ
ꯍꯣꯏ ꯁꯤ ꯑꯗꯨꯅꯦ ꯍꯥꯏꯁꯤ ꯇꯥꯁꯤ ꯍꯧꯖꯤꯛꯁꯤ ꯀꯥꯂꯦꯟꯅꯤꯅꯀꯣ ꯑꯩꯈꯣꯏ ꯎ ꯎ ꯊꯥꯕꯅꯤꯅ ꯑꯩꯈꯣꯏꯒꯤ ꯑꯩꯈꯣꯏꯒꯤ ꯊꯤꯟ ꯅꯨꯡꯊꯤꯟꯁꯤꯗꯤ ꯑꯩꯈꯣꯏꯒꯤ ꯍꯩ ꯔꯥ ꯑꯩꯈꯣꯏꯒꯤ ꯂꯝꯕꯤ ꯃꯄꯥꯟꯗ ꯊꯥꯏꯑꯕꯀꯣ ꯍꯩ ꯔꯥ ꯑꯩꯈꯣꯏ ꯍꯩꯈꯥꯒꯨꯝꯕ ꯕ ꯄꯨꯡꯗꯣꯟꯒꯨꯝꯕ ꯑꯩꯈꯣꯏꯒꯤ ꯃꯌꯥꯝꯁꯨ ꯆꯥꯅꯕ ꯍꯥꯏꯇꯥꯔꯦ ꯈꯔ ꯊꯥꯔꯦꯑꯦꯕ ꯑꯗꯨꯝ ꯑꯁ ꯌꯥꯝ ꯀꯥꯟꯅꯕ ꯏꯁꯥꯗ ꯍꯦꯛ ꯍꯦꯛꯒꯗ ꯑꯗꯨꯝ ꯆꯥꯕ ꯃꯦꯠꯄ ꯈꯔ ꯌꯥꯎ ꯍꯩꯈꯥꯒꯨꯝꯕꯕꯁꯤ ꯌꯥꯝ ꯍꯥꯎꯋꯦꯕ ꯍꯧꯖꯤꯛ ꯄꯩꯈꯥ ꯃꯇꯝ ꯑꯗꯩ ꯊꯥꯕꯤꯒꯨꯝꯕꯁꯦꯅ ꯌꯥꯝ ꯀꯌꯥ ꯀꯃꯥꯏꯅ ꯇꯧꯒꯦ
ꯚꯥꯏꯅꯁꯨ ꯅꯍꯥꯟ ꯅꯣꯡꯃ ꯍꯥꯏꯈꯤꯕꯅꯤ ꯍꯥꯏ ꯋꯥ ꯅꯔꯁꯤꯄꯟꯅꯤ ꯀꯝ ꯇꯧꯒꯦ ꯍꯥꯏꯗꯤ ꯃꯗ ꯍꯩꯔꯥ ꯊꯥꯔꯦ ꯐꯥꯏ ꯂꯥꯛꯀꯦ ꯈꯜꯂꯝꯕꯅꯤ ꯍꯦꯛꯇ ꯊꯕꯛꯅ ꯁꯃꯥꯏꯅ ꯀꯥꯎꯋꯦ ꯍꯧꯖꯤꯛꯁꯨ ꯃꯇꯝꯁꯨ ꯑꯣꯏꯔꯦꯦ ꯍꯦꯏ ꯚꯥꯏ ꯍꯣꯏꯅ ꯆꯥꯕ ꯍꯥꯏꯇꯥꯔꯦ
ꯏꯇꯥꯎ ꯍꯌꯦꯡ ꯅꯣꯡꯃ ꯐꯖꯅ ꯊꯕꯛ ꯍꯥꯡꯉꯀꯥꯟꯗ ꯀꯣꯛ ꯂꯥꯎꯔꯦ ꯅꯨꯡꯊꯤꯟ ꯐꯥꯔ ꯃꯤꯗꯥꯡ ꯋꯥꯏꯔꯝ ꯍꯥꯏꯇꯥꯔꯦꯅꯦꯀꯣ ꯑꯗꯨꯒ ꯍꯩ ꯔꯥ ꯍꯩꯈꯥꯒꯨꯝꯕ ꯀꯩꯒꯨꯝꯕ ꯑꯗꯨꯝ ꯃꯥꯥꯁꯤ ꯍꯦꯛꯕꯒꯤ ꯃꯇꯝꯁꯨ ꯍꯧꯖꯤꯛ ꯑꯣꯏꯔꯛꯇꯣꯔꯔꯦꯕꯀꯣ ꯑꯗꯨꯅ ꯀꯩꯅꯣ ꯇꯧꯔꯒ ꯃꯦꯜꯂ ꯃꯦꯜꯂ ꯆꯥꯕ ꯑꯩꯈꯣꯏꯒꯤ ꯍꯥꯎ ꯃꯇꯝ ꯑꯣꯏꯔꯦꯕ
ꯅꯪꯕꯨ ꯍꯧꯖꯤꯛ ꯑꯗꯨꯝ ꯆꯠꯂꯤꯕ꯭ꯔꯥ ꯀꯃꯥꯏꯅ ꯇꯧꯔꯤꯒꯦ ꯅꯨꯡꯇꯤꯒꯤ
ꯑꯥ
ꯎꯝ
ꯍꯣꯏꯅꯦ ꯏꯇꯥꯎ ꯍꯥꯏꯗꯤ ꯑꯩꯁꯨ
ꯃꯥꯅꯤ ꯍꯥꯏꯗꯤ ꯏꯇꯥꯎꯍꯣꯏ ꯇꯧꯕꯅꯤꯅ ꯍꯥꯏ ꯊꯕꯛ ꯆꯤꯜꯂꯝꯒꯅꯤ ꯍꯥꯏꯔꯛꯑꯦ ꯀꯔꯤ ꯅꯨꯃꯤꯠ ꯑꯣꯏꯕꯩꯅ ꯐꯣꯟ ꯄꯥꯏꯏꯁꯤꯗꯤ ꯈꯜꯂꯝꯃꯤꯅꯤ ꯏꯇꯥꯎ ꯉꯁꯥꯏꯗꯤ ꯍꯥꯏꯗꯤ ꯏꯇꯥꯎꯗꯤ ꯊꯕꯛ ꯈꯔ ꯆꯤꯟꯕꯅꯤꯅꯀꯣ ꯐꯣꯟ ꯄꯥꯏꯒꯟꯗꯦꯗꯅ ꯍꯥꯏꯗꯤ ꯏꯇꯥꯎ ꯉꯁꯤ ꯄꯥꯏꯔꯛꯄꯁꯤꯗ ꯏꯪꯈꯛꯉꯛꯄꯗꯣ ꯑꯗꯨꯒꯤ ꯁꯨꯝ ꯍꯥꯏꯔꯤꯅꯤ
ꯎꯝ
ꯎꯝ ꯃꯥꯅꯦ ꯃꯥꯅꯦ ꯏꯇꯥꯎ ꯍꯌꯦꯡ ꯁꯨꯇꯤꯃꯨꯛ ꯂꯩꯀꯥꯟꯗꯨꯀꯣ ꯑꯗꯨꯗ ꯏꯇꯥꯎ ꯑꯗꯨꯝ ꯄꯥꯎ ꯐꯥꯎꯕꯤꯔꯣ ꯑꯗꯨꯒ ꯑꯗꯨꯝ ꯏꯇꯥꯎ ꯑꯗꯨꯝ ꯏꯇꯥꯎ ꯊꯣꯛꯂꯛꯄ ꯌꯥꯔꯗꯤ ꯑꯗꯨꯝ ꯍꯥꯏꯇꯥꯔꯦ ꯍꯩ ꯔꯥ ꯎꯍꯩ ꯋꯥꯍꯩ ꯈꯔ ꯆꯥꯁꯦꯕꯀꯣ ꯐ꯭ꯔꯦꯁ ꯑꯣꯏꯅꯕ ꯏꯇꯥꯎ ꯍꯣꯏ ꯋꯥꯔꯤꯁꯨ ꯅꯨꯡꯉꯥꯏ ꯍꯣꯏ ꯏꯇꯥꯎ ꯍꯌꯦꯡ ꯑꯃꯨꯛ ꯇꯧꯔꯛ ꯑꯥꯒꯦ
ꯐꯔꯦꯀꯣ ꯑꯩꯗꯨ ꯎꯝ ꯎꯝ ꯍꯣꯏ ꯊꯕꯛ ꯑꯃ ꯆꯠꯂꯨꯒꯦ ꯏꯃꯥꯟꯅꯕ ꯑꯃꯁꯨ ꯂꯥꯛꯑꯦ ꯏꯇꯥꯎ ꯑꯗꯨ ꯍꯣꯏ ꯊꯝꯃꯦ ꯊꯝꯃꯦ ꯏꯇꯥꯎ ꯎꯝ